ꯍꯂꯣ꯫ ꯍꯜꯂꯣ ꯕꯗꯔ꯫ ꯇꯥꯔꯕꯣ꯫
ꯇꯥꯏ ꯇꯥꯌ‌ꯦ ꯕꯗꯔ꯫
ꯑꯠꯆꯥ ꯑꯠꯆꯥ ꯆꯥꯛ ꯆꯥꯔꯕꫭ ꯕꯗꯔ꯫
ꯁꯥꯛ ꯆꯥꯔꯦ ꯀꯩꯏꯟꯖꯥꯡ ꯆꯥꯔꯦꯒꯦ ꯅꯣꯏꯗꯤ ꯅꫭꯏ ꯆꯥꯔꯕꯣ
ꯆꯥꯔꯦ ꯕꯗ꯭ꯌ ꯁꯧꯒ꯭ꯔꯤ ꯊꯣꯡꯉꯦ ꯕꯗ꯭ꯔ ꯍꯣꯏ ꯀꯩ ꯆꯥꯔꯕ
ꯑꯩꯈꯣꯏꯗꯤ ꯉꯔꯥꯡ ꯀꯣꯏ ꯆꯠꯂꯨꯕꯗꯣ
ꯑꯥ
ꯉꯌꯥꯡ ꯌꯥꯝꯃꯦ ꯑꯣꯛ ꯀꯩꯀꯥ ꯃꯥꯌꯝ ꯂꯩꯃꯦ ꯉꯁꯤ ꯑꯌꯨꯛ ꯑꯃꯥꯛ ꯆꯥꯔꯦ ꯀꯨꯏꯗ꯭ꯔꯤꯌꯦꯁꯤꯗ
ꯑꯣ ꯑꯣ
ꯆꯥꯕꯗꯤ ꯑꯥꯗ ꯆꯥꯔ ꯂꯥꯛꯏꯔꯣ ꯑꯗ ꯆꯔꯦꯛ ꯑꯦ
ꯑꯣ ꯉꯔꯥꯡ ꯀꯩ ꯅꯣꯡ ꯇꯥꯁꯜꯂꯛꯏꯔꯕ
ꯑꯗ ꯑꯌꯨꯛ ꯅꯣꯡꯉꯥꯜꯂꯝꯗꯥꯏꯗ ꯅꯣꯡ ꯈꯔ ꯈꯔ ꯈꯤꯠꯄ ꯍꯧꯔꯛꯑꯦ
ꯑꯣ ꯍꯥꯏꯗꯤ ꯅꯨꯡꯊꯤꯟ ꯃꯥꯜꯂꯦ ꯐꯣꯇꯣ ꯊꯥꯒꯠꯂꯛꯄꯗꯨꯗ ꯐꯣꯇꯣꯗꯣ
ꯑꯁ ꯉꯔ ꯉꯁꯤ ꯑꯌꯨꯛ ꯉꯟꯇꯥꯒꯤꯅꯤꯗꯤ
ꯑꫭ ꯂꯨꯄꯥ ꯀꯌꯥ ꯂꯧꯍꯧꯒꯦ
ꯎ ꯆꯝꯉ ꯆꯝꯉ ꯂꯧꯋꯦ ꯃꯤ ꯑꯃꯒꯤ
ꯑꯥ
ꯑꯗꯨꯒ ꯃꯣꯏ ꯀꯤꯠꯆꯟꯒꯤ ꯆꯥꯝꯃꯉꯥ ꯑꯃꯒ
ꯑꯥ
ꯃꫭꯏ ꯍꯤ ꯇꯣꯡꯕꯒꯤ ꯂꯨꯄꯥ ꯂꯤꯁꯤꯡ ꯑꯃ ꯍꯥꯏꯌꯦꯕ ꯆꯅꯤꯄꯥꯟ ꯄꯤꯔꯦ
ꯍꯟꯀꯠ ꯍꯟꯗꯒꯤ
ꯑ ꯕꯦꯗ
ꯑ
ꯃꯤ ꯃꯥꯄꯟ ꯇꯨꯃꯣꯏ ꯀꯩꯅꯣꯗꯤ ꯇꯥꯔꯛꯑꯦ ꯂꯨꯞꯄ ꯀꯩꯅꯣꯒꯤ ꯆꯥꯛꯈꯨꯝꯒꯤ ꯄ ꯌꯥꯎꯔꯛꯇ꯭ꯔꯦ ꯄꯕꯗ
ꯑꯣ ꯆꯥꯛꯈꯨꯝꯒ ꯆꯥꯝꯉꯥꯗꫭ ꯄꯔꯛꯇ꯭ꯔꯦꯕ
ꯗꫭ ꯈꯪꯅꯩꯌꯦꯕꯀꯣ
ꯑꯥ
ꯒꯤ ꯃꯤ ꯑꯃꯒꯤ ꯄꯩꯁꯥꯁꯨ ꯇꯥꯔꯦ ꯃꯥꯅ ꯑꯗꯗꯨꯒ ꯄꯩꯁꯥ ꯀꯞ ꯐꯝꯗ ꯂꯨꯄꯥ ꯆꯍꯨꯝ ꯆꯥꯝꯔꯤꯃꯨꯛ ꯋꯥꯠꯄꯅꯦꯕ ꯌꯥ ꯌꯥ ꯀꯞꯄꯨꯔꯅꯨꯅ ꯍꯥꯏꯌꯦ ꯑꯗꯨꯗꯣ ꯄꯩꯁꯥꯗꯣ ꯅꯣꯏ ꯀꯦꯁ ꯀꯩꯅꯣ ꯌꯥꯎꯅꯔꯤꯕꫭꯅ ꯑꯦꯀꯥꯎꯟꯗ ꯌꯥꯎꯅꯔꯤꯕꫭꯅ ꯍꯪꯅꯕ ꯌꯥꯅꯤ ꯑꯗꯨꯗꯤ ꯗ ꯗꯥ ꯇꯧꯔꯛꯑꯦ
ꯑꯣ ꯐ ꯐꯔꯦꯅꯦ ꯕꯗ꯭ꯔ ꯌꯥꯝ ꯑꯣꯏꯖꯔꯦꯅꯦ ꯑꯗꯨꯗꯤ
ꯏ ꯀꯥꯔꯗ ꯊꯥ ꯌꯥꯗ ꯃꯥꯜꯂꯦꯀꯣ ꯁꯤꯗꯤ
ꯌꯥꯗ ꯃꯥꯜꯂꯦ
ꯌꯥꯗ ꯃꯥꯜꯂꯦ
ꯎꯝ ꯀꯩꯅꯣ ꯑꯦ ꯍꯥꯏꯒꯦ ꯇꯧꯕꯗꯨꯕꯨ ꯑꯣ ꯑꯗꯨꯗꯤ ꯀꯩꯅꯣ ꯑ ꯀꯔꯤꯕ ꯑꯩꯅ ꯍꯥꯏꯒꯦ ꯇꯧꯕꯗꯨꯕꯣ ꯑꯣ ꯌꯥꯝ ꯑꯗꯨꯗꯤ ꯄꯩꯁꯥ ꯌꯥꯝ ꯀꯩꯅꯣ ꯌꯥꯝ ꯐꯪꯉꯦꯅꯦ ꯗꯤꯁꯀꯥꯎꯟ ꯌꯥꯝ ꯐꯪꯉꯦꯅꯦ
ꯂꯨꯄꯥ ꯑꯁꯦꯡꯕꯩꯗꯤ ꯂꯨꯄꯥ ꯂꯤꯁꯤꯡ ꯃꯔꯤ ꯆꯥꯝꯃꯉꯥ ꯑꯃꯗꯤ ꯑꯩꯈꯣꯏ ꯃꯤꯒꯤꯗ ꯂꯩꯖꯔꯦ
ꯑꯥ
ꯑꯗꯒꯤ ꯃꯣꯏ ꯆꯥꯛꯈꯨꯝꯒꯤ ꯆꯥꯝꯃꯉꯥ ꯗꯨꯒꯗꯤ ꯂꯤꯁꯤꯡ ꯃꯉꯥꯅꯦꯕ
ꯑꯥ
ꯂꯤꯁꯤꯡ ꯃꯉꯥ ꯑꯗꯨꯗ ꯃꯤ ꯑꯃꯒꯤ ꯑꯗꯒꯤ ꯆꯥꯛꯈꯨꯝꯒꯤ ꯌꯥꯎꯗ꯭ꯔꯦ ꯂꯤꯁꯤꯡ ꯑꯃ ꯀꯛꯊꯠꯈ꯭ꯔꯦ ꯑꯗꯨꯒ ꯂꯨꯄꯥ ꯆꯥꯍꯨꯝ ꯑꯝꯖꯨ ꯄꯤꯔꯝꯗ꯭ꯔꯦ ꯏꯁꯤꯡ ꯕꯨꯡ ꯑꯝꯖꯨ ꯍꯥꯞꯄꯤꯔꯦ ꯃꯣꯏꯗꯤ ꯄꯤꯗꯕ ꯃꯥꯜꯂꯦ ꯑ ꯀꯩꯅꯣꯗꯩ ꯄꯨꯍꯜꯂꯛ ꯑꯦꯕ ꯃꯌꯨꯝꯗꯒꯤ ꯃꯌꯨꯝꯗꯒꯤꯗꯤ ꯃꯣꯏꯒꯤ ꯃꯌꯨꯝꯗꯣ ꯇꯣꯔꯕꯥꯟꯗ ꯑꯣꯏꯌꯦꯕ ꯁꯦꯟꯗ꯭ꯔꯥ ꯀꯩꯅꯣꯒꯤꯗꯨꯗ ꯑꯗꯩꯗꯨꯗ ꯑꯗꯩ ꯑꯗꯨꯝ ꯄꯨꯂꯛꯑꯦ
ꯎꯝ
ꯑꯗꯨꯗꯨꯒ ꯀꯩ ꯀꯩꯅꫭ ꯃꯣꯏꯒꯤ ꯑꯁ ꯃꯣꯏꯗꯤ ꯀꯩꯅꯣ ꯏꯃꯥꯔꯦꯟꯒꯤꯗꯤ ꯀꯩꯅꯣ ꯇꯧꯋꯦ ꯃꯤ ꯃꯣꯏꯒꯤ ꯐꯥꯁ ꯐꯨꯗ ꯔꯦꯇꯨꯔꯦꯟ ꯀꯩꯀꯥ ꯂꯣꯏ ꯂꯩꯌꯦꯕ ꯃꯣꯏ ꯅꯥꯀꯟꯗ ꯁꯨꯝ ꯂꯩ
ꯑꯝ
ꯈꯤꯇꯪ ꯀꯩꯅꯣ ꯇꯧꯕꯗꯤ ꯋꯥꯂꯦ ꯑꯩꯈꯣꯏꯅ ꯂꯩꯔꯤꯕ ꯑꯅꯤꯁꯨꯕ ꯃꯣꯏꯒꯤ ꯂꯧꯇꯥꯛꯁꯪꯗꯣ
ꯑꯥ
ꯑꯗꯨ ꯈꯤꯇꯪ ꯅꯨꯡꯉꯥꯏꯕꯗꯤ ꯋꯥꯠꯂꯦ ꯃꯅꯨꯡ ꯂꯣꯝꯗꯕꯅꯦ ꯑꯩ ꯏꯊꯪ ꯊꯪꯅꯅ ꯃꯅꯨꯡ ꯂꯣꯝꯗ ꯑꯗꯨ ꯂꯩꯕ
ꯎꯝ ꯑꯣ ꯑꯣ ꯃꯣꯏ ꯏꯃꯦꯜ ꯉꯥꯛꯇꯗꯤ ꯑꯣꯏꯕꯗ
ꯃꯣꯏꯒꯤ ꯉꯥꯛꯇ ꯑꯣꯏꯕ ꯃꯔꯦꯟ ꯉꯥꯛꯇꯗꯤ ꯑꯣꯏꯌꯦꯕ ꯑꯗ ꯑꯃ ꯑꯅꯤ ꯑꯍꯨꯝ ꯁꯨꯕꯀꯥꯟꯗ ꯈꯥꯏꯗꯣꯛꯑꯦꯕ
ꯑ
ꯑꯗꯨꯏ ꯋꯥꯅꯤ
ꯑꯆꯥ ꯁ ꯀꯩꯅꯅ ꯀꯃꯥꯏ ꯀꯃꯥꯏ ꯏꯔꯣꯏꯕ ꯈꯣꯠꯄꯗꯤ ꯂꯣꯏ ꯌꯥꯕ꯭ꯔꯥ ꯀꯃꯥꯏꯅ ꯇꯧꯒꯦ
ꯏꯔꯣꯏꯕ ꯌꯥꯏ ꯏꯔꯨꯖꯩ
ꯀꯩꯅꯣ ꯍꯤꯗꯤ ꯄꯤꯗ꯭ꯔꯣ
ꯄꯤꯗꯦ ꯑꯗꯨ ꯑꯗꯨꯕꯨꯗꯤ
ꯅꯦ ꯃꯣꯏ ꯍꯤ ꯄꯤꯔꯗꯤ ꯅꯨꯡꯉꯥꯏꯒꯗꯕꯅꯦ ꯍꯤ ꯍꯤ ꯄꯤꯔꯗꯤ ꯍꯤꯗꯨꯅ ꯌꯥꯝ ꯅꯨꯡꯉꯥꯏꯔꯦ ꯑꯥ
ꯖꯦꯀꯦꯠ ꯑꯍꯨꯝꯃꯨꯛ ꯂꯩꯔꯝꯃꯦ ꯑꯗꯣ ꯂꯤꯁꯜꯟꯅ ꯆꯣꯡꯊ ꯁꯥꯟꯅꯔ
ꯑꯥ
ꯎꯝ
ꯑꯈꯣꯏ ꯁꯣꯝꯗꯥ ꯁꯛꯎꯁꯤꯅꯦ ꯇꯥꯕꯣꯕꯨ ꯍꯣꯏ ꯇꯧꯔꯒ ꯟꯗꯥ ꯕꯣꯕꯤꯅꯦ ꯑꯩꯈꯣꯏ ꯑꯗꯨꯝ ꯃꯤ ꯀꯩꯅꯣ ꯇꯧꯔ ꯐꯦꯃꯤꯂꯤ ꯍꯥꯏꯇꯥꯔꯦ ꯗꯥ ꯑꯣꯄꯤꯌꯣ ꯍꯣꯏ ꯈꯪꯗꯦ ꯑꯉꯥꯡ ꯈꯔ ꯌꯥꯎꯋꯦ ꯅꯨꯡꯉꯥꯏꯒꯗ꯭ꯔꯥ ꯅꯨꯡꯉꯥꯏꯔꯣꯏꯗ꯭ꯔꯥ
ꯑ ꯀꯁꯨ ꯀꯥꯏꯗꯦꯗ
ꯎꯝ ꯑꯩꯈꯣꯏ ꯃꯣꯃꯣ ꯍꯣꯏ ꯍꯦꯟꯅꯔꯤ ꯍꯣꯏ ꯇꯧꯔ ꯆꯠꯄꯅ ꯐꯕ꯭ꯔꯥ ꯅꯠꯇ꯭ꯔꯒꯅ ꯗꯥꯕꯨꯡꯕꯨ ꯍꯣꯏ ꯗꯥꯕꯨꯡꯆꯥꯍꯣꯏ ꯇꯧꯔꯒ ꯆꯠꯄꯅ ꯐꯕ꯭ꯔꯥ ꯑꯩꯈꯣꯏ ꯀꯥꯡꯎ ꯆꯥꯕꯩ ꯍꯦ ꯅꯨꯡꯉꯥꯏꯅꯤ
ꯎꯝ
ꯎꯝ
ꯁꯤ ꯇꯧꯐꯝ ꯈꯪꯗꯦꯗ ꯑꯩꯁꯦ ꯑꯩꯁꯦ ꯍꯧꯖꯤꯛꯁꯦ ꯀꯩꯗꯧꯔꯅꯤ ꯁꯝꯗ ꯀꯣꯛꯁꯨ ꯃꯊꯥ ꯁꯥꯔꯦ
ꯑꯝ ꯈꯪꯗꯦꯅꯦ ꯀꯩꯅꯣ ꯏꯁꯤꯡ ꯉꯥꯅꯨ ꯈꯔ ꯂꯣꯏꯒꯦ ꯅꯍꯥꯟ ꯉꯥꯅꯨ ꯃꯆꯥꯗꯣ ꯉꯍꯥꯟ ꯉꯥꯅꯨ ꯃꯆꯥ ꯇꯔꯦꯠ ꯁꯤꯈ꯭ꯔꯦ ꯅꯥꯕ ꯂꯩꯔꯛꯄꯁ ꯂꯩꯔꯛꯄꯗ ꯃꯔꯤ ꯑꯃ ꯁꯤꯔꯦ ꯑꯗꯩ ꯉꯔꯥꯡ ꯑꯍꯨꯝ ꯑꯃ ꯁꯤꯔꯦ ꯍꯧꯖꯤꯛ ꯑꯃ
ꯀꯃꯥꯏꯅ ꯇꯧꯔꯤꯅꯣ ꯑꯗꯨꯕꯣ
ꯈꯪꯗꯦꯗ ꯀꯃꯥꯏ ꯇꯧꯔꯤꯅꯣ ꯑ ꯅꯪ ꯀꯣꯜ ꯄꯥꯏꯒꯦ ꯍꯥꯏꯔꯣ
ꯇꯥꯕ꯭ꯔꯣ
ꯇꯥꯏ ꯇꯥꯏ
ꯑꯥ ꯍꯥ ꯑꯩꯁꯨ ꯉꯁꯥꯏ ꯑꯩꯈꯣꯏꯅ ꯀꯣꯏꯔꯨꯔꯒ ꯉꯁꯥꯏ ꯑꯌꯨꯛ ꯊꯣꯛꯂꯛꯄꯗꯣ ꯍꯤ ꯇꯣꯡꯉꯒ ꯊꯣꯛꯂꯛꯑꯦ ꯑꯗꯨꯗꯨꯒ ꯃꯣꯏꯒꯤ ꯑꯗꯨꯋꯥꯏꯗꯨꯗ ꯗꯨꯀꯥꯟ ꯃꯌꯥꯝ ꯐꯝꯗ꯭ꯔꯣ
ꯑꯥ
ꯑꯗꯋꯥꯏꯗ ꯆꯦꯡꯒꯨꯝ ꯌꯣꯜꯂꯝꯃꯦꯕ ꯏꯃꯥꯅꯕꯅ ꯂꯩꯒꯦꯅ ꯍꯪꯉꯨꯕ
ꯑꯥ
ꯌꯥꯝ ꯀꯟꯅꯕꯨꯗꯤ ꯀꯩꯅꯣ ꯇꯧꯔꯗꯤ ꯈꯔꯗꯤ ꯆꯥꯎꯋꯦꯗꯣ ꯂꯨꯄꯥ ꯆꯥꯝꯃꯉꯥꯅꯦꯌꯦ ꯑꯁꯦꯡꯕꯩꯅꯦ ꯑꯩꯅ ꯈꯜꯂꯕꯅꯦ ꯆꯞ ꯌꯨꯡ ꯈꯟꯈ꯭ꯔꯕꯃꯦ ꯑꯁ ꯑꯩꯁꯤ ꯁꯣꯏꯗꯅ ꯇꯧꯔꯒꯦ
ꯁꯦꯝꯐꯝ ꯁꯥꯔꯒꯦ ꯍꯥꯢꯔꯣ
ꯑꯩꯗꯤ ꯇꯧꯒꯦ ꯇꯧꯔꯤꯕ ꯑꯗꯣ ꯀꯌꯥꯝ ꯀꯩꯅꯣ ꯇꯧꯕꯅꯣ ꯈꯣꯠꯄꯅꯣ ꯆꯪꯒꯗꯣꯏꯅꯣ ꯑꯗꯨꯅꯤ ꯏꯗꯥꯅꯦ ꯂꯣꯏ ꯄꯥꯊꯣꯛꯅꯔꯒ ꯑꯝꯇ ꯑꯩ ꯍꯟꯈꯤꯕꯒ ꯄ꯭ꯔꯣꯁꯦꯁ ꯍꯧꯔꯅꯤ ꯑꯗꯨꯒꯤ
ꯑꯗꯨꯅ ꯐꯔꯦ
ꯑ ꯑꯗꯨꯗꯤ ꯑꯗꯨꯗꯨꯅ ꯑꯩꯉꯣꯟꯗ ꯀꯩꯅꯣ ꯑꯣꯏ ꯍꯥꯏꯕꯗꯤ ꯅꯠꯇꯦꯗ ꯁꯥꯏꯠꯇ ꯒꯤ ꯈꯔꯒ ꯈꯔꯒ ꯁꯨꯝ ꯁꯨꯝ ꯈꯣꯔꯁꯥꯇ ꯑꯣꯏꯁꯨ ꯂꯥꯛꯏꯗꯅ
ꯃꯥꯅꯦ ꯃꯥꯅꯦ
ꯈꯤꯇꯪ ꯌꯦꯡꯒꯦ ꯇꯧꯕꯅꯦ
ꯍꯣꯏ ꯑꯗꯨ ꯌꯥꯏ ꯑꯗꯨꯒꯨꯝꯕ ꯑꯃ ꯇꯧꯐꯝ ꯇꯧꯅꯤꯡꯉꯥꯏ ꯑꯗꯨꯃꯥꯏꯅ ꯇꯧꯐꯝ ꯑꯃ ꯂꯩꯔꯗꯤ ꯌꯥꯝ ꯐꯩꯅꯦ
ꯎ ꯑꯩ ꯍꯥꯟꯅ ꯈꯔ ꯈꯛꯇꯪ ꯆꯔꯪ ꯃꯉꯥ ꯇꯔꯥꯃꯨꯛꯇꯪ ꯍꯥꯜꯂꯒ ꯌꯦꯡꯈꯤꯒꯦ
ꯑ
ꯃꯉꯥꯃꯨꯛꯇꯪ ꯍꯥꯜꯂꯒ ꯌꯦꯡꯉ ꯑꯗꯨꯗ ꯐꯖꯅ ꯀꯩꯅꯣ ꯇꯧꯔ ꯇꯥꯔꯗꯤ
ꯍꯣꯏ
ꯈꯔ ꯇꯧꯊꯍꯒꯦ ꯇꯧꯕꯅꯤ
ꯍꯣꯏ ꯃꯣꯏꯁꯦ ꯎꯔꯨꯝꯒꯨꯝꯕ ꯗꯔꯀꯥꯔ ꯇꯥꯏ ꯍꯥꯏꯇꯥꯔꯦ
ꯎꯔꯨꯝꯒꯨꯝ ꯃꯩꯉꯥ ꯃꯩꯉꯥꯁꯦ ꯌꯥꯝ ꯀꯟꯅ ꯐꯨꯍꯟꯗ꯭ꯔ ꯂꯣꯏꯔꯦꯗꯃꯣ
ꯑꯆꯥ
ꯎꯝ
ꯇꯗ ꯁꯪꯒꯣꯏꯒꯨꯝꯕ ꯂꯩꯕ꯭ꯔꯥꯕ
ꯀꯕ
ꯆꯧꯅꯅꯦ ꯑꯗꯨ ꯇꯧꯅꯤ ꯍꯥꯏꯗꯤ ꯁꯪꯒꯣꯏꯒꯤꯒꯨꯝꯕꯗ ꯂꯩꯔꯤ ꯅꯠꯇ꯭ꯔꯒ ꯍꯥꯟꯅ ꯌꯦꯡꯒꯣꯟꯜꯗꯨ ꯇꯧꯒꯦ ꯍꯥꯏꯔꯕ
ꯏꯡꯒꯣꯟꯗꯨꯗꯁꯨ ꯇꯧꯒꯦ ꯈꯜꯂꯦꯕꯀꯣ
ꯎꯝ
ꯁꯪꯒꯣꯏꯒꯤꯗꯨꯒꯤ ꯍꯦꯛ ꯃꯃꯥꯡꯗ ꯗꯨꯀꯥꯟ ꯃꯆꯥ ꯑꯃ ꯂꯩꯕꯅꯦꯕ
ꯑꯥ
ꯑꯗꯨꯒꯤ ꯄꯣꯠꯇꯨꯗ ꯈꯔ ꯍꯥꯟꯅ ꯌꯥꯟꯁꯤꯔꯅ ꯇꯧꯕ ꯑꯗꯨꯗꯩꯗꯨꯗ ꯑꯗꯩ ꯄꯣꯠꯇꯣ ꯑꯗꯨꯗ ꯑꯗꯨꯒꯤ ꯄꯣ ꯑꯗꯨꯗ ꯐꯖꯅ ꯌꯥꯔꯦ ꯍꯧꯔꯛꯑꯦ ꯈꯣꯠꯂꯦ ꯍꯥꯏꯇꯥꯥꯔꯒꯗꯤ
ꯍꯣꯏ
ꯐꯖꯅꯁꯨ ꯃꯅꯨꯡ ꯑꯃ ꯆꯥꯎꯅ ꯇꯧꯒꯦꯗꯧꯕ
ꯌꯥꯏ ꯇꯃꯥꯟꯗꯨꯒꯤ ꯍꯥꯏꯌ ꯍꯥꯏ ꯇꯃꯥꯟꯣ
ꯄꯤ꯭ꯂꯦ
ꯑꯥ
ꯑꯗꯨꯗꯨꯒ ꯃꯈꯣꯡ ꯀꯩꯀꯥ ꯌꯨꯡꯉꯒ ꯅꯥꯀꯟ ꯅꯥꯀꯟ ꯐꯤ ꯑꯣꯏꯣꯏ ꯀꯩꯌꯣꯏ ꯑꯩꯈꯣꯏꯒꯤ ꯍꯞꯄꯥꯒꯤ ꯇꯥꯏꯞ ꯇꯧꯕ ꯂꯩꯕꯗꯣ ꯅꯦꯠꯀ ꯂꯩꯕꯗꯣ ꯑꯗꯨꯃꯒ ꯇꯧꯔꯛ ꯈꯔ ꯊꯥꯗꯔ ꯈꯔ ꯃꯃꯜꯂꯦꯗꯅ ꯃꯊꯛꯇꯨꯅ ꯀꯩꯅꯣ ꯖꯤꯡꯒꯔꯥ ꯅꯠꯇ꯭ꯔꯒꯅ ꯆꯔꯨꯅꯔ ꯏꯅꯔ
ꯎꯝ
ꯁꯜꯂꯒ
ꯎꯝ ꯌꯥꯏꯅꯦ ꯈꯪꯗꯦꯅꯦ ꯑꯁ ꯀꯔꯤꯗꯧꯕꯅꯣ ꯀꯦ ꯅꯠꯇꯦ ꯃꯊꯥ ꯁꯥꯏꯌꯦꯕꯣꯏꯕ
ꯎꯝ
ꯀꯩꯅꯣ ꯌꯥꯝ ꯍꯥꯏꯒꯦ ꯇꯥꯝꯕꯗꯣ ꯎꯝ ꯑꯣ ꯇꯥꯔꯃꯥꯅꯗ ꯅꯣꯏ ꯌꯦꯟ ꯂꯣꯏꯔꯝꯕꯗꯣ ꯀꯥꯟꯅꯕ ꯑꯃ ꯈꯪꯈꯤꯗꯕ꯭ꯔꯕ
ꯀꯔꯝꯕ ꯈꯪꯉꯦ ꯑꯩꯅ ꯃꯨꯠ ꯁ꯭ꯋꯤꯡ ꯂꯥꯛꯄ
ꯀꯌꯥꯝ ꯀꯌꯥꯅꯣ ꯂꯩꯣꯏꯔꯝꯃꯤꯗꯣ
ꯆꯥꯝꯃ ꯈꯛꯇꯅꯤꯗ ꯏꯪꯊꯝꯊꯥꯅꯤ ꯑꯃꯨꯛ ꯊꯥꯖꯤꯟꯕ ꯌꯥꯔꯛꯑꯅꯤꯕ ꯋꯥ ꯁꯤꯗꯥꯏꯗꯤ ꯇꯋꯥꯔꯗꯤ ꯐꯖ ꯇꯧꯔꯒꯦ ꯈꯜꯂꯦ ꯑꯗꯣ ꯑꯩꯉꯣꯟꯗꯅꯦ ꯔꯣꯇꯦꯁꯟ ꯂꯥꯛꯅꯕ ꯑꯩꯉꯣꯟꯗ ꯃꯇꯝ ꯈꯛ ꯀꯨꯏ ꯀꯨꯣꯏ ꯂꯦꯞꯇꯣꯔꯦꯕ ꯑꯃ ꯑꯆꯧꯕ ꯀꯥꯡꯕꯨꯁꯦ ꯆꯥꯎ ꯉꯥꯔꯤꯅꯦ ꯆꯥꯎꯔꯛꯑꯅꯤ ꯆꯥꯎꯔꯥꯛ ꯃꯣꯏꯗꯤ ꯆꯥꯎꯔꯄ ꯊꯣꯛꯄꯗ ꯃꯣꯏꯗꯤ ꯆꯤꯡꯒ ꯍꯥꯏꯔꯛꯑꯅꯦꯕ ꯂꯧꯊꯣꯛꯑꯦ ꯂꯧꯔꯒꯦ ꯂꯧꯔꯒꯦꯅ ꯑꯗꯨ ꯀꯥꯟꯁꯤꯗ ꯃꯆꯥꯁꯤ ꯂꯥꯛꯑꯒ ꯃꯆꯥꯁꯦ ꯊꯝꯐꯝꯝ ꯂꯩꯇꯕ
ꯑꯥ
ꯃꯆꯥꯗꯨꯁꯨ ꯑꯩꯈꯣꯏꯒꯤ ꯅꯨꯃꯤꯠ ꯃꯉꯥꯅꯤ ꯑꯃꯗꯤ ꯀꯔꯤ ꯑꯃꯗꯤ ꯑꯇꯣꯞꯄ ꯆꯥꯝꯗ ꯊꯝꯃꯒꯅꯦ ꯁꯣꯝ ꯅꯥꯀꯟꯒꯤꯗꯣ ꯁꯦꯡꯇꯣꯛꯑ ꯐꯖꯅ ꯀꯩꯅꯣ ꯇꯧꯕꯒꯤ ꯃꯇꯥꯡꯗꯣ ꯑꯗ ꯍꯅꯒ ꯑꯃꯣꯠꯄꯗꯨꯗ ꯄꯨꯔꯥ ꯁꯦꯡꯗꯣꯛꯇ꯭ꯔꯤꯉꯩꯗ ꯃꯅꯝꯒ ꯄꯨꯔꯥ ꯀꯣꯛꯇ꯭ꯔꯤꯉꯩꯗ ꯍꯦꯛ ꯅꯣꯡꯃ ꯁꯦꯡꯗꯣꯛꯈꯤꯕꯒ ꯅꯣꯡ ꯅꯣꯡꯃꯗ ꯀꯪꯍꯜꯂ ꯊꯥꯖꯤꯟꯕꯗꯨꯗꯤ ꯅꯥꯏꯔꯛꯀꯅꯦꯕ ꯑꯗꯨꯗꯨꯅ ꯃꯆꯥꯗꯣ ꯑꯃ ꯕꯦꯛꯀꯞꯀꯤ ꯍꯥꯏꯇꯥꯔꯦꯅꯦ ꯃꯆꯥ ꯑꯃꯨꯛ ꯇ꯭ꯔꯥꯟꯁꯐꯥꯔ ꯇꯧꯅꯅꯕ ꯑꯣꯟꯠꯊꯣꯛ ꯍꯟꯁꯤꯟ ꯇꯧꯅꯅꯕ
ꯑꯗꯨ ꯃꯤ ꯀꯩꯅꯣ ꯇꯧꯗꯅ ꯌꯦꯡꯒꯣꯟꯗꯣ ꯀꯩ ꯅꯥꯀꯟ ꯑꯃ ꯃꯇꯦꯛ ꯑꯃ ꯈꯥꯖꯤꯜꯂꯒ ꯄꯤꯛꯏꯉꯥꯏꯒꯤꯗꯤ ꯌꯥꯝꯅꯁꯨ ꯀꯩꯅꯣ ꯇꯧꯗꯦꯅ ꯑꯃ ꯁꯦꯝꯃꯨ ꯀꯩꯅꯣ ꯑꯗꯨꯃꯥꯏꯅ ꯃꯤꯁꯨ ꯂꯣꯏꯅ ꯑꯗꯨꯃꯥꯏꯅ ꯂꯣꯏ ꯇꯧꯅꯕꯅꯦ
ꯌꯦ ꯑꯗꯨꯁꯨ ꯇꯧꯒꯦ ꯆꯦꯡꯒꯨꯝꯗꯨꯁꯨ ꯇꯧꯒꯦ ꯑ ꯑꯁꯨꯃꯥꯏꯅ ꯇꯜꯂ ꯂꯩꯕꯗꯤ ꯌꯥꯔꯔꯣꯏ ꯐꯤꯕꯝꯁꯦ
ꯑꯁ ꯑꯩ ꯑꯩꯁꯦ ꯇꯟꯕ ꯅꯠꯇꯦꯅꯦ ꯑꯩ ꯁꯨꯡꯇꯝ ꯇꯟꯗꯦ ꯇꯧꯅꯤꯡꯉꯥꯏꯗꯣ ꯃꯊꯣꯡ ꯈꯪꯗꯕ ꯋꯥꯅꯤ
ꯎꯝ
ꯏ ꯉꯥꯅꯨ ꯇꯧꯔꯤꯁꯤꯅꯦ ꯉꯥꯅꯨ ꯈꯔ ꯂꯣꯏꯒꯦꯗ ꯀꯔꯤꯅꯣ ꯇꯧꯗꯣꯏ ꯉꯥꯅꯨ ꯄꯨꯂꯞꯅ ꯀꯨꯟ ꯃꯉꯥ ꯂꯧꯕ꯭ꯔꯥ ꯇꯔꯦꯠ ꯁꯤꯗꯣꯛꯈ꯭ꯔꯦ
ꯎꯝ
ꯎꯝ ꯍꯧꯖꯤꯛ ꯅꯤꯄꯥꯟ ꯁꯨꯗꯣꯔꯦ
ꯎꯝ ꯀꯩ ꯎꯏꯔꯤ ꯎꯏꯔꯤ ꯇꯧꯔꯤꯔꯥ
ꯑꯁ ꯁꯤꯔꯗꯧ ꯃꯥꯜꯂꯦ ꯅꯥ ꯇꯣꯉꯥꯟꯅ ꯈꯟꯇꯣꯛꯑ ꯊꯝꯃꯤ ꯑꯗꯨꯒ ꯃꯌꯥꯝ ꯃꯔꯛꯇꯁꯨ ꯑꯃ ꯑꯅꯤ ꯌꯥꯎꯔꯤ ꯃꯆꯤꯟꯖꯥꯛ ꯆꯥꯗ ꯅꯨꯡꯉꯥꯏꯕ ꯂꯣꯏꯔꯦ ꯇꯧꯔꯤꯁꯦ
ꯍꯤꯗꯥꯛ ꯀꯩꯀꯥꯗꯤ ꯄꯤꯖꯕ꯭ꯔꯥ
ꯄꯤꯖꯥ ꯗꯦꯗ ꯑꯩ ꯁꯤꯅꯤꯡ ꯁꯤꯖꯔꯖꯅꯣꯅ ꯅꯣꯏ ꯀꯜꯂꯒ ꯗꯥꯕꯨꯡ ꯆꯥꯅꯁꯨ ꯍꯥꯏꯔꯛꯄꯅꯦ ꯍꯤꯗꯥꯛ ꯄꯤꯖꯧꯋꯣꯅ ꯂꯣꯏꯅ ꯃꯣꯏ ꯀꯜꯂꯒꯅꯤ ꯁꯤꯖꯖꯅꯤ ꯑꯦ ꯍꯤꯡꯖꯖꯅꯨ ꯀꯟꯗ꯭ꯔꯒꯅ ꯁꯣꯂꯥꯅ ꯁꯤꯖꯤꯖꯔꯅꯤ ꯊꯝꯃꯣ
ꯎꯝ ꯍꯣꯏꯅꯦ
ꯃꯆꯤꯟꯖꯥꯛꯅ ꯇꯥꯡꯉꯤꯕ ꯆꯥꯅ
ꯑꯗꯣ ꯌꯦꯟꯗꯣ ꯑꯩꯉꯣꯟꯗ ꯆꯥꯝꯈꯛꯇꯪ ꯂꯣꯏꯕꯗꯣ ꯀꯥꯟꯅꯕꯝ ꯑꯃ ꯈꯪꯗꯕ ꯀꯥꯟꯅꯕꯕꯨꯗꯤ ꯈꯪꯉꯦꯕꯀꯣ
ꯑꯥ
ꯑꯗ ꯌꯦꯟ ꯆꯥꯝꯃꯗ ꯑꯩꯈꯣꯏꯗ ꯐꯪꯗꯣꯏꯁꯦ ꯃꯔꯤꯗꯩ ꯆꯃꯉꯥꯃꯨꯛꯇꯅꯦꯕ
ꯍꯣꯏ ꯍꯣꯏ
ꯌꯥꯝ ꯀꯟꯅ ꯐꯪꯕ ꯅꯠ ꯇꯦꯕ ꯊꯥꯡꯉꯩ ꯁꯦꯡꯅ ꯌꯦꯟ ꯇꯥꯡꯕ ꯇꯥꯏꯃꯤꯡ ꯍꯨꯄ ꯑꯗꯒꯤ ꯍꯣ ꯇꯥꯡꯕ ꯇꯥꯏꯃꯤꯡ ꯑꯗꯨꯝꯕꯗꯣ ꯑꯣꯏ ꯇꯥꯔꯗꯤ ꯑꯗꯨꯝ ꯂꯨꯄꯥꯁꯤꯡ ꯇꯔꯦꯠ ꯅꯤꯄꯥꯜ ꯃꯥꯄꯜꯒ ꯇꯔꯦꯠ ꯅꯤꯄꯥꯜꯒ ꯂꯦꯝꯃꯛꯀꯗ꯭ꯔꯥ
ꯍꯣꯏ ꯑꯗꯨꯅꯤꯅꯦ ꯕꯣꯏꯂꯔꯒꯤꯁꯦ ꯀꯩꯅꯣ ꯇꯧꯕꯅꯤꯅ ꯀꯣ ꯑꯁ ꯃꯣꯏꯗꯤ ꯃꯊꯤ ꯊꯦꯡꯕꯁꯨ ꯋꯥꯕꯅꯦ ꯃꯆꯤꯟꯖꯥꯛꯣ ꯑꯗꯨꯝ ꯆꯥꯕꯅꯤꯅ ꯅꯝ ꯊ ꯊꯤꯅꯦ ꯌꯥꯝ ꯊꯨꯅ ꯊꯨꯅ ꯈꯥꯡꯗꯦ
ꯍꯣꯏ ꯍꯣꯏ ꯕꯗꯣ ꯍꯣꯔꯦꯟ ꯑꯃꯨꯛ ꯋꯥꯔꯤ ꯁꯥꯟꯅꯔꯁꯦ ꯑꯩ ꯍꯣꯔꯦꯟ ꯑꯃꯨꯛ ꯇꯧꯔꯛꯑꯒꯦ
ꯌꯥꯏ ꯌꯥꯏ ꯕꯗꯔ ꯍꯣꯏ ꯍꯣꯏ ꯍꯣꯔꯦꯟ ꯄꯥꯎ ꯐꯥꯎꯅꯉꯥꯏꯖ ꯑꯗꯨ ꯑꯝ ꯑꯥ ꯍꯣꯏ ꯊꯝꯃꯦ ꯊꯝꯃꯦ
ꯑꯥ
ꯑꯥ